ꯀꯩꯁꯨ ꯇꯧꯗꯦ ꯏꯃꯥꯟꯕꯤ
ꯑꯩꯗꯤ ꯍꯧꯖꯤꯛ ꯐꯣꯟ ꯌꯦꯡꯉꯒ ꯂꯩꯌꯦ ꯅꯪꯗꯤ ꯀꯩꯗꯧꯔꯤꯅꯣ
ꯑꯩꯁꯨ ꯐꯣꯟ ꯌꯦꯡꯉꯒ ꯂꯩꯌꯦꯦ
ꯍꯣꯏ ꯅꯪ ꯀꯣꯏꯕ ꯆꯠꯄ꯭ꯔꯣ
ꯍꯣꯏ ꯆꯠꯂꯦ ꯅꯪꯗꯤ
ꯑꯩꯁꯨ ꯀꯣꯏꯕ ꯃꯌꯥꯝ ꯆꯠꯂꯦ ꯅꯪꯁꯨ ꯆꯠꯅꯤꯡꯕ꯭ꯔꯣ
ꯍꯣꯏ ꯆꯥꯅꯤꯡꯑꯦ
ꯎꯝ ꯅꯪ ꯀꯣꯏꯕ ꯄꯨꯕꯤꯒꯦ ꯑꯩꯈꯣꯏ ꯇꯜꯂꯣ
ꯍꯣꯏꯌꯦ ꯂꯥꯛꯈꯤꯅꯤ ꯅꯪꯁꯨ ꯑꯈꯣꯏꯗ ꯂꯥꯛꯑꯣ
ꯍꯣꯔꯦꯟ ꯂꯥꯛꯀꯦ ꯅꯣꯏꯗꯤ ꯎꯝ ꯅꯣꯏꯒꯤ ꯃꯐꯝ ꯐꯖꯕ ꯂꯩꯕ꯭ꯔꯣ
ꯐꯖ ꯐꯖꯕ ꯂꯩꯌꯦ
ꯀꯔꯥꯏ ꯀꯔꯥꯏꯗ ꯂꯩꯒꯦ
ꯑꯥ ꯑꯈꯣꯏ ꯑꯈꯣꯏꯒꯤ ꯇꯦꯝꯄꯜ ꯇꯦꯝꯄꯜ ꯇꯦꯝꯄꯜꯁꯨ ꯐꯖꯩ ꯐꯖꯕ ꯂꯩꯌꯦ ꯇꯦꯝꯄꯜ ꯐꯖꯕꯁꯨ ꯂꯩꯌꯦ ꯑꯥ ꯑꯇꯣꯞꯄ ꯑꯇꯣꯞꯄꯁꯨ ꯂꯩꯌꯦ
ꯍꯣꯏ ꯅꯣꯏꯒꯤ ꯅꯪꯗꯤ ꯀꯔꯤ ꯀꯔꯤ ꯑꯩꯅ ꯌꯥꯝꯅ
ꯑꯩꯗꯤ ꯍꯨꯖꯤꯛꯇꯤ ꯈꯪꯗꯦꯗ ꯌꯥꯝ ꯂꯩꯌꯦ
ꯅꯪꯅ ꯍꯦꯟꯅ ꯄꯥꯝꯕ ꯍꯦꯟ ꯆꯥꯡꯗꯣ ꯍꯥꯏꯔꯛꯑꯣ ꯑꯩꯉꯣꯟꯗ
ꯍꯤꯟꯖꯡ ꯑꯥ ꯍꯨꯖꯤꯛꯇꯤ ꯑꯥꯝ ꯀꯔꯤ ꯍꯥꯏꯒꯅꯤ ꯑꯥ
ꯇꯣꯡ ꯎꯝ ꯕꯤꯐ ꯀꯨꯝꯕ ꯂꯩꯗꯅ
ꯕꯤꯐꯒꯤ ꯃꯅꯨꯡ ꯁꯥ ꯆꯅꯤꯡꯉꯦ
ꯍꯣꯏ ꯑꯗꯣ ꯅꯪ ꯚꯥꯏ ꯅꯪꯅ ꯂꯩꯔꯒ ꯄꯨꯔꯛꯑꯣ ꯑꯩꯅ ꯊꯣꯡꯕꯤꯔꯒꯦ ꯅꯪꯅ ꯊꯟꯅ ꯂꯩꯔꯒ ꯂꯥꯛꯑꯣꯀꯣ
ꯍꯣꯏ ꯍꯣꯏ ꯍꯣꯏ ꯅꯪꯅ ꯅꯪ ꯅ ꯅꯪꯅ ꯅꯪꯅ ꯄꯩꯁꯥ ꯀꯥꯞꯄꯣ ꯀꯣ ꯑꯉꯣꯟꯗ ꯀꯥꯞꯄꯣ ꯀꯣ ꯄꯩꯁꯥ
ꯍꯣꯏ ꯑꯗꯨ ꯄꯩꯁꯥ ꯀꯥꯞꯄꯗꯤ ꯄꯩꯁꯥ ꯂꯩꯇꯤꯌꯦ
ꯄꯩꯁꯥ ꯂꯩꯇꯦ ꯑꯗꯨꯗꯤ ꯀꯃꯥꯏꯅ ꯊꯣꯡꯒꯦ
ꯅꯪꯒꯤ ꯄꯩꯁꯥꯅ ꯂꯩꯔꯣ ꯑꯗꯨꯒ ꯑꯩ ꯅ ꯑꯃꯨꯛ ꯄꯤꯕꯤꯔ ꯀꯦꯕ ꯅꯪꯉꯣꯟꯗ ꯑꯃꯨꯛ ꯌꯥꯕ ꯅꯠꯇ꯭ꯔꯣ
ꯎꯝ
ꯑꯗꯨꯒ ꯆꯥꯔ ꯁꯦꯦꯛꯏꯕꯥꯅꯤ ꯑꯦꯩꯅ ꯍꯧꯥꯎꯅꯥ
ꯅꯤ ꯍꯣꯏ ꯍꯌꯦꯡ ꯀꯩ ꯇꯒꯦꯅ
ꯑꯩ ꯍꯌꯦꯡ ꯀ꯭ꯂꯥꯁ ꯆꯠꯀꯅꯤ ꯑꯗꯨꯒ ꯍꯧꯖꯤꯛ ꯍꯧꯖꯤꯛ ꯅꯨꯡꯗꯥꯡꯁꯨ ꯀ꯭ꯂꯥꯁ ꯆꯠꯀꯅꯤꯌꯦ ꯑꯗꯨꯒ ꯅꯨꯡꯗꯥꯡ ꯑꯃꯛ ꯄꯣꯊꯥꯔꯒꯅꯤ ꯇꯨꯝꯃꯅꯤ ꯍꯧꯒꯠꯂꯒ ꯀ꯭ꯂꯥꯁ ꯑꯃꯨꯛ ꯆꯠꯀꯅꯤ ꯊꯕꯛ ꯑꯃꯨꯛ ꯇꯧꯒꯅꯤ ꯑꯗꯨ ꯃꯌꯥꯝ ꯂꯩꯌꯦ ꯑꯃꯗꯤꯪꯗꯤ
ꯑꯁꯁꯨ ꯆꯃꯅꯥꯏꯌꯦ
ꯁꯦꯝꯂꯣ ꯅꯪꯁꯨ ꯑꯩꯒ ꯑꯣ
ꯍꯧꯖꯤꯗꯤ ꯀꯔꯤ ꯋꯥ ꯍꯣꯏ ꯍꯧꯖꯤꯗꯤ ꯀꯔꯤ ꯍꯧꯖꯤꯗꯤ ꯀꯔꯤ ꯋꯥꯔꯤ ꯎ ꯋꯥꯔꯤ ꯁꯥꯒꯦ
ꯍꯣꯏ ꯅꯪꯒꯤ ꯏꯁꯇꯣꯔꯤ ꯑꯩꯉꯣꯟꯗ ꯎꯝ ꯊꯦꯡꯨ ꯏꯁꯇꯣꯔꯤ ꯑꯩꯉꯣꯟꯗ ꯂꯤꯔꯣ ꯑꯩꯅ ꯇꯥꯕꯤꯔꯒꯦ
ꯑꯦ ꯍꯣꯏ ꯅꯪ ꯅꯪꯒꯤ ꯂꯚ ꯏꯁꯇꯣꯔꯤ ꯅꯪ ꯋꯥꯔꯤ ꯁꯥ
ꯍꯣꯏ ꯑꯩꯒꯤꯕꯨ ꯅꯨꯄꯥ ꯑꯃ ꯂꯩꯌꯦ ꯑꯩꯒ ꯃꯥꯒ ꯅꯨꯡꯁꯤꯅꯔꯦ ꯅꯨꯡꯁꯤꯅꯔꯦ ꯋꯥꯟ ꯏꯌꯥꯔꯁꯨ ꯁꯨꯈ꯭ꯔꯦ ꯍꯧꯖꯤꯛ ꯇꯨ ꯌꯔꯁ ꯁꯨꯔꯦ ꯍꯧꯖꯤꯛꯅ ꯊ꯭ꯔꯤ ꯊ꯭ꯔꯤ ꯁꯨꯗꯣꯔꯦ ꯊ꯭ꯔꯤꯗꯤ ꯇꯨ ꯊꯥꯎꯖꯟ ꯇ꯭ꯋꯦꯟꯇꯤ ꯁꯚꯦꯟꯗ ꯊ꯭ꯔꯤ ꯏꯌꯥꯔꯁ ꯁꯨꯒꯅꯤ
ꯑ ꯑ ꯎꯝ ꯑ
ꯍꯥꯏꯔ ꯋꯥꯅꯃꯣ
ꯑ ꯑꯁꯨ ꯑ ꯑꯁꯨ ꯅꯨꯄꯥ ꯑꯃ ꯂꯩꯌꯦ ꯃꯥꯗꯤ ꯕ꯭ꯔꯦꯛꯀꯑꯞꯇꯣ ꯎꯈ꯭ꯔꯦ ꯑꯩꯗꯤ ꯍꯧꯖꯤꯛꯇꯤ ꯁꯤꯡꯗꯣ ꯎꯕ ꯉ ꯂꯩꯌꯦ
ꯑꯣ ꯀꯔꯤꯒꯤ ꯕ꯭ꯔꯦꯛ ꯑꯞ ꯇꯧꯔꯤꯅꯣ
ꯃꯥꯅ ꯈꯟꯗꯦꯗ
ꯃꯥꯒ ꯅꯨꯄꯤ ꯑꯇꯣꯞꯄ ꯀꯣꯏꯈ꯭ꯔꯕꯣ
ꯍꯣꯏ
ꯅꯪ ꯅꯪꯉꯣꯟꯗ ꯆꯤꯠ ꯇꯧꯔꯒ ꯇꯧꯔꯛꯏꯔꯣ
ꯍꯣꯏ
ꯀꯩꯒꯤꯅꯣ ꯃꯥꯅ ꯅꯪꯉꯣꯟꯗ ꯆꯤꯠ ꯇꯧꯔꯛꯏꯗꯣ
ꯃꯛ ꯅꯨꯄꯤ ꯑꯃ ꯂꯩꯌꯦ
ꯃꯥꯒꯤ ꯅꯨꯄꯤ ꯑꯃ ꯂꯩꯌꯦ
ꯑꯗꯨꯕꯨ ꯑꯩꯉꯣꯟꯗ ꯆꯤꯠ ꯇꯧꯈ꯭ꯔꯦ
ꯅꯉꯣꯟꯗ ꯅꯪ ꯅꯪ ꯈꯪꯍꯧꯗ꯭ꯔꯕꯣ
ꯐꯥꯔꯁ ꯗꯦ ꯈꯪꯗꯦ ꯑꯩꯅ ꯑꯥꯢ ꯗꯤ ꯐꯔꯦꯁ ꯇꯤ ꯈꯟꯕ ꯌꯥꯗꯦ ꯑꯗꯨꯕꯨ ꯑꯩꯅ ꯑꯩꯈꯣꯏꯗꯤ ꯔꯤꯂꯁꯟꯂꯌꯦ ꯑꯦꯇꯔ ꯈꯪꯈ꯭ꯔꯦ
ꯍꯧꯖꯤꯛ ꯍꯧꯖꯤꯛꯇꯤ ꯈꯪꯈ꯭ꯔꯦꯕ ꯅꯪꯗꯣ ꯑꯗꯨꯒꯤ ꯅꯪꯁꯨ ꯁꯥꯎꯔꯕ꯭ꯔꯣ
ꯑꯣ ꯃꯥ ꯌꯥꯝꯅ ꯐꯠꯇꯦꯀꯣ ꯑꯗꯨꯗꯤ
ꯑ ꯃꯥ
ꯃꯥ ꯃꯁꯛ ꯐꯖꯕ꯭ꯔꯣ ꯅꯦ ꯅꯣꯛ
ꯐꯖꯩ
ꯅꯨꯄꯤꯔꯣ ꯅꯨꯄꯥꯔꯣ
ꯑꯣ ꯅꯪ ꯅꯪ ꯅꯪꯅ ꯁꯥꯎꯔꯦꯕ ꯃꯉꯣꯟꯗ
ꯀꯩꯅꯣ
ꯅꯪꯅ ꯃꯉꯣꯟꯗ ꯁꯥꯥꯎꯔꯥ ꯅꯪꯅ ꯃꯉꯣꯟꯗ ꯁꯥꯎꯔꯤꯔꯣ
ꯍꯣꯏ ꯃꯅꯥꯑꯕꯨ ꯆ ꯇꯣꯕꯒ ꯇꯣꯕꯅꯤ ꯃꯥꯒꯤ ꯑꯦꯁ꯭ꯋꯦ꯫
ꯑꯣꯍ ꯃꯥ ꯗꯤ ꯌꯥꯃꯅꯥ ꯐꯠꯇꯦ꯫ ꯀꯣ
ꯍꯣꯏ ꯐꯠꯇꯦ ꯑꯗꯨꯕꯨ ꯂꯤꯁꯤꯡꯟꯗ ꯂꯩ ꯌꯦꯉ꯭ꯒꯣ꯫
ꯅꯨꯄꯥ ꯅꯨꯄꯥ ꯅꯨꯄꯥꯒꯤ ꯅꯨꯄꯥꯒꯤ ꯊꯝꯃꯣꯏꯗꯤ ꯐꯖꯅ ꯌꯦ ꯂꯤꯁꯤꯡ ꯇꯧꯕꯥ꯫
ꯍꯣꯏ ꯏꯁꯨ ꯃꯥꯒꯤ꯫ ꯅꯉꯣꯟꯗꯣ ꯌꯦꯡꯉꯒ ꯂꯩꯒꯦ ꯅꯪꯁꯨ ꯌꯦꯡꯉꯒ ꯂꯩꯌꯣ ꯀꯣ
ꯎ ꯍꯣꯏ
ꯑꯩꯗ ꯍꯥꯏꯕꯗꯣ ꯅꯪꯉꯣꯟꯗ ꯐꯖꯅ ꯚꯣꯏꯁꯇꯣ ꯐꯖꯅ ꯇꯥꯕ꯭ꯔꯣ ꯑꯩꯒꯤ ꯋꯥꯗꯣ
ꯍꯧꯖꯤꯛꯇꯤ ꯇꯥꯏ ꯉꯁꯥꯏꯒꯤ ꯐꯖꯃꯥꯗ
ꯑꯣ ꯑꯗꯨꯗꯤ ꯁꯤ ꯑꯩ ꯅꯉꯣꯟꯗ ꯋꯥꯔꯤ ꯅꯪꯒꯤ ꯏꯁꯇꯣꯔꯤ ꯂꯩꯕ ꯅꯠꯇ꯭ꯔꯣ ꯎꯆꯦꯛ ꯂꯥꯡꯃꯩꯗꯣꯡꯝꯒꯤ
ꯍꯣꯏ ꯃꯁꯨ ꯈꯝꯕ ꯊ
ꯑꯣ ꯎꯆ ꯎꯆꯦ ꯂꯝꯃ ꯁꯦ ꯋꯥꯔꯤꯔꯣ
ꯂꯝꯃ ꯏꯗ
ꯑꯩꯗꯤ ꯈꯪꯗꯦ ꯅꯪꯅ ꯑꯩꯉꯣꯟꯗ ꯂꯤꯔꯛꯑꯣ
ꯋꯥꯗꯤ ꯌꯥ ꯇ ꯁꯂꯥꯡ ꯏ ꯍꯥꯏ ꯋꯥꯔꯤ ꯋꯥꯔꯤꯗꯣ ꯌꯦ ꯃꯥꯒꯤ ꯐ꯭ꯔꯦꯟꯗ
ꯎꯝ
ꯆꯠ ꯐꯖꯅ ꯇꯥꯕꯤ
ꯎꯝ
ꯍꯣꯏ ꯍꯧꯖꯤꯛꯇꯤ ꯅꯪ ꯂꯤꯕ ꯍꯩꯔꯅꯤꯅ ꯍꯩꯇꯕ꯭ꯔꯣ
ꯑꯩ ꯑꯩ ꯂꯤꯕꯤꯔꯒꯦꯀꯣ ꯑꯗꯨꯗꯤ
ꯑꯥ
ꯑꯩꯅ ꯑꯣꯏꯅ ꯂꯤꯕꯤꯔꯒꯦꯀꯣ ꯑꯗꯨꯗꯤ ꯅꯪꯅ ꯇꯥꯔꯣꯀꯣ
ꯍꯣꯏ ꯇꯒꯤꯅꯤ
ꯊꯥꯏꯅ ꯊꯥꯏꯅ ꯃꯃꯥꯡꯉꯩꯗ ꯎꯆꯦꯛ ꯂꯥꯡꯃꯩꯗꯣꯡ ꯂꯥꯡꯃꯩꯗꯣꯡ ꯍꯥꯏꯕ ꯑꯃ ꯂꯩꯔꯝꯃꯦ ꯑꯗꯨ ꯂꯥꯃꯩ ꯂꯥꯃꯩꯗꯣꯡꯗꯣ ꯃꯥꯒꯤ ꯃꯃꯥ ꯃꯃꯥ ꯄꯣꯛꯇꯕꯅ ꯌꯣꯛꯑꯦ ꯃꯥꯒꯤ ꯃꯃꯥ ꯄꯣꯛꯇꯕꯗꯣ ꯇꯕ꯭ꯔꯣ
ꯑꯥ
ꯅꯪꯒꯤ ꯒꯤꯕꯣꯁꯇꯣ ꯏꯉꯣꯟꯗ ꯑꯥ ꯇꯥ ꯇꯥꯔꯔꯕꯣ
ꯇꯥꯏꯌꯦꯦ ꯇꯥꯏ ꯏ ꯋꯥꯔꯤ ꯐ ꯍꯣꯏ